ꯍꯜꯂꯣ
ꯍꯜꯂꯣ
ꯑꯥ ꯑꯥ ꯇꯥꯏꯌꯦ
ꯀꯗ ꯎꯝ ꯂꯩꯔꯝꯕꯅꯦ ꯅꯪꯒꯤ ꯁꯨꯝ ꯂꯩꯔꯝꯕꯅꯦ ꯅꯪꯒꯤꯗ
ꯑ ꯊꯃꯒ ꯐꯒꯤ
ꯅꯪꯒꯤ ꯇꯈ ꯂ ꯀ ꯂꯩ ꯍꯥ ꯃ
ꯇꯥꯏ ꯇꯥꯏꯌꯦ ꯇꯥꯏ ꯇꯥꯕ꯭ꯔꯣ
ꯑ ꯅꯪꯒꯤ ꯕꯒ꯭ꯔꯥꯎꯟ ꯂ ꯈ꯭ꯔ ꯅꯅꯨꯡꯉꯥꯏꯗꯦꯀꯣ ꯇꯥꯃꯗ ꯎꯝ
ꯍꯣꯏ
ꯀꯔꯤ ꯇꯧꯔꯝ
ꯍ
ꯑꯁꯦ ꯍꯧꯒꯦ ꯍꯁꯄꯤꯇꯥꯜ ꯀꯇꯗ
ꯎꯝ
ꯍꯣꯢ ꯍꯣꯁꯄꯤꯇꯥꯜꯗ ꯑ
ꯅ ꯍ ꯌꯥꯕ꯭ꯔꯣ
ꯍꯥ
ꯍꯣꯏꯅꯅꯥꯕꯒꯤꯅ ꯇꯒ
ꯑꯩꯈꯣꯏꯒꯤ ꯐ꯭ꯔꯦꯟꯒ ꯍꯨꯏ ꯅꯥꯕ ꯑꯗꯨ ꯗꯣꯛꯇ ꯂꯥꯏ ꯌꯥꯏꯅꯤꯡꯉꯥꯏ ꯂꯥꯛ ꯁꯤ ꯍꯧꯖꯤꯇꯥ ꯍꯨꯏ ꯌꯥꯝ ꯂꯩꯌꯦ
ꯎ ꯎꯝ
ꯑꯗꯨꯒ ꯑꯩꯈꯣꯏꯒꯤ ꯕꯣꯔꯗꯤꯡꯁꯨ ꯌꯦꯡꯕ ꯑꯩꯈꯣꯏꯅ ꯈꯣꯏ ꯑꯩꯈꯣꯏ ꯕꯗꯤ ꯀꯝ ꯆꯔꯅ
ꯎꯝ ꯅꯣꯡ ꯆꯨꯕ꯭ꯔ
ꯆꯨꯗꯨꯅ ꯐꯦꯟ ꯃꯈꯣꯟꯅꯤ
ꯑ ꯍ ꯀꯔꯤ ꯂꯥꯎ ꯆꯔ ꯆꯥꯛ ꯆꯥꯖ
ꯑ ꯅꯪ ꯍꯛꯆꯥꯡ ꯅꯨꯡꯉꯥꯏꯇꯕ꯭ꯔꯣ ꯅꯪ
ꯎꯝ ꯂꯣꯛ ꯊꯨꯡ ꯀ ꯗꯣꯛꯇꯔ ꯆꯂꯨꯕꯅꯦꯕ ꯅꯍꯥꯟꯗꯒꯤ ꯂꯩꯔꯨꯕꯒ ꯍ ꯐ꯭ꯔꯦꯟꯒꯤ ꯃꯅꯦꯜꯒ ꯑꯗꯒꯤ ꯁꯥꯕꯒꯤ ꯃꯅꯦꯜꯒ ꯀꯔꯤ ꯀꯔꯥ ꯇꯨꯝꯁꯤ ꯌꯥꯗꯕꯦ ꯄꯨ ꯆꯂꯒꯥꯁ ꯈꯨ ꯆꯤꯛꯄꯗ ꯌꯥꯗ꯭ꯔꯦ ꯍꯧꯖꯤ ꯀ
ꯅꯥꯕ ꯃꯥꯂ
ꯎꯝ ꯑꯣꯪꯀꯅ ꯅꯅꯥ ꯏꯅꯇꯗ ꯅꯨꯃꯤꯗꯥꯡ ꯋꯥꯏꯔꯝ ꯑꯣꯏꯕꯒꯤ ꯁꯨꯝ ꯅꯨꯃꯤꯗꯥꯡ ꯋꯥꯏꯔꯝ ꯑꯣꯏꯔꯗꯤ ꯈꯣꯡ ꯈꯔꯛꯏꯉꯗꯤ ꯑꯗꯨ ꯂ ꯈꯨ ꯊꯣꯡꯕ ꯃꯣꯏ ꯅꯥꯇꯣꯟ ꯐꯂꯦꯅ
ꯎꯝ ꯀꯔꯝ ꯀꯔꯝ ꯇꯧꯔꯤ ꯅꯨꯡꯉꯥꯏꯔꯤ
ꯅꯨꯡꯉꯥꯏꯅ ꯃꯄꯥꯟꯗ ꯂꯩꯕꯅꯤ
ꯑꯣ ꯀꯔꯤ ꯀꯔꯤ ꯍꯣꯠꯅꯔꯤꯒꯦ ꯅꯪꯗꯤ
ꯑꯩꯁ ꯑꯗꯨꯝ ꯊꯕꯛ ꯆꯠꯅꯒꯅꯤꯅꯦꯕ
ꯀꯩꯅꯦ ꯑꯗꯨꯗꯤ ꯅꯗꯤ ꯁꯤꯟꯅ ꯀꯌꯥꯁꯨꯨꯒꯦ
ꯑꯩꯒꯤ ꯕ꯭ꯔꯗꯔꯁꯦ ꯑꯍꯨꯝꯅ ꯑꯗꯨꯒ ꯑꯩꯒꯤ ꯏꯅꯥꯎꯅꯨꯄꯥ ꯑꯃꯅꯦ ꯑꯩꯒꯤ ꯏꯆꯦꯅ ꯑꯍꯨꯝ ꯌꯥꯝꯃꯦ ꯑꯩꯈꯣꯏꯁꯦ
ꯎ ꯅꯅ ꯀꯦꯌꯥꯁꯨꯕ
ꯑꯩꯅ ꯑꯩꯕꯨꯔꯥ
ꯑꯥ
ꯑꯩꯕꯨ ꯍꯥꯏ ꯑꯩꯈꯣꯏꯁꯦ ꯁꯚꯦꯟ ꯁꯤꯕꯟꯅꯔ
ꯎꯝ ꯌꯥꯃꯤꯅꯤꯀꯣꯟꯗꯗꯦ
ꯍꯣꯏꯃꯦ
ꯎꯝ
ꯅ ꯊꯪꯗꯅ
ꯑꯩꯗꯤ ꯑꯩꯈꯣꯏ ꯑꯍꯨꯝ ꯁꯨꯑ ꯌꯥꯝꯌꯥꯝꯕꯅꯦ ꯎꯝ ꯌꯥꯝꯕ ꯅꯠꯇꯦ ꯏꯌꯥꯝꯕ ꯑꯃꯒ ꯏꯅꯥꯎꯅꯨꯄꯤ ꯑꯃꯒ ꯑꯩꯒ ꯑꯩꯈꯣꯏ ꯑꯍꯨꯝꯅꯤ ꯅꯣꯡ ꯆꯨꯗꯗꯔꯣꯝꯗ ꯗꯦꯜ
ꯍꯣꯏ ꯅꯣꯡ ꯁꯨꯛ ꯁꯨꯛ ꯁꯨꯛ ꯁꯨꯛ ꯆꯨꯗꯦ ꯑꯗꯨꯝ ꯐꯦꯟ ꯃꯈꯣꯠꯅ
ꯎꯝ ꯣꯜꯒꯨꯝꯃ ꯌꯦꯡꯗꯅ ꯏꯗ
ꯌꯦꯡꯒꯅꯦ ꯍꯧꯖꯤꯛꯁꯨ ꯌꯥꯏ
ꯑꯥ ꯅꯣꯏꯁꯤ ꯀꯅꯥ ꯀꯅꯥ ꯂꯩꯕ꯭ꯔꯣ
ꯑꯩꯒꯤ ꯃꯔꯨꯞꯁꯤꯡꯅ ꯂꯩꯌꯦ
ꯅꯠꯇꯦ ꯉꯁꯤ ꯀꯅꯥ ꯀꯅꯥ ꯂꯩꯕ꯭ꯔꯥ ꯍꯥꯏꯕꯗꯤ ꯒꯦꯝꯗ ꯕꯣꯜꯗ
ꯑꯣ ꯉꯁꯤꯁꯤ ꯅꯔꯋꯦ ꯀ ꯏꯁꯄꯦꯟ ꯂꯩꯦ ꯑꯣ ꯅꯣꯣꯔꯋꯦ ꯀ ꯄꯣꯇꯣꯀꯣꯜ ꯂꯩ ꯍꯥꯏꯔꯕꯅꯦ
ꯑꯍꯣ ꯑꯍꯣ ꯍꯣꯏꯅꯤꯀꯣ ꯁꯁꯇꯦ ꯁꯇ ꯄꯇꯀꯣ
ꯐꯨꯠꯕꯜ ꯑꯩ ꯑꯣ ꯄꯣꯇꯨꯒꯜꯒ ꯁꯄꯦꯦꯟ ꯍꯥꯏꯕꯅꯤ ꯍꯥꯏꯁꯦ ꯍꯥꯏꯗꯤ ꯏꯁꯄꯦꯟꯗ ꯇꯧꯒꯅꯤꯅ ꯍꯥꯏꯗꯤ
ꯏꯁꯄꯦꯟꯗ ꯌꯥꯝ ꯌꯦꯡꯕꯅꯣ ꯑꯩꯅ ꯍꯟꯗꯛ ꯣꯜꯗ
ꯍ ꯇ꯭ꯔꯦꯟꯗ ꯑꯩꯗꯤ ꯇꯧꯒꯅꯤ ꯇ꯭ꯔꯦꯟꯗ ꯅꯪ ꯅꯗꯤ
ꯑꯩꯈꯣꯏꯗꯤ ꯕꯣꯜ ꯌꯦꯡꯗꯦꯗ ꯐꯛ
ꯑꯣ ꯅꯪꯗꯤ ꯑꯗꯣ ꯁꯤ ꯑꯅꯤꯗ ꯀꯅꯥꯕꯨ ꯁꯄꯣꯔꯠ ꯇꯧꯅꯤꯡꯕ꯭ꯔꯥ ꯍꯥꯏꯕꯅ‌ꯦ ꯑꯩꯁꯦ
ꯑꯍ ꯑꯈꯣꯏꯗꯤ ꯑꯥ ꯏꯁꯄꯦꯟ ꯇꯧꯅꯤꯡꯉꯦ ꯍꯥꯏꯗꯤ
ꯏꯝꯔꯅꯤ ꯆꯞ ꯃꯅꯥꯏ ꯍꯥꯏꯗꯨꯁ
ꯑ
ꯐꯖꯅ ꯁꯞꯄꯣꯔꯠ ꯇꯧ ꯇꯣꯛꯁꯤꯅꯦ ꯑꯗꯨꯗꯤ
ꯐꯦꯟꯗꯤ ꯀꯔꯝꯕ ꯑꯣꯏꯒꯦꯔꯣ ꯑꯥꯔꯖꯦꯟꯇꯤꯅꯥ ꯍꯣꯏ ꯗꯦꯟꯃꯥꯔ
ꯑꯥꯔꯖꯦꯟꯇꯤꯅꯥꯅꯦ ꯑꯩꯒꯤꯁꯦ ꯅꯦꯃꯥꯔ ꯇꯤꯝ ꯅꯦꯃꯥꯔ ꯇꯤꯝ ꯁꯤꯈ꯭ꯔꯦꯀꯣ
ꯑ ꯃꯅꯅꯦ
ꯑ ꯑꯩꯁꯦ ꯍꯧꯖꯤꯛꯇꯤ ꯃꯦ ꯀ꯭ꯂ
ꯅꯣꯔꯋꯦ ꯅꯣꯔꯋꯦꯃꯨꯁꯨ ꯁꯄꯣꯔꯠ ꯇꯧꯋꯦ ꯍꯥꯏꯁꯦ
ꯑꯥ
ꯑꯇꯩꯗꯤ ꯌꯨꯝ ꯄꯥꯟꯈ꯭ꯔꯦꯀꯣ ꯑꯗꯨꯝ ꯄꯥꯟꯗꯕ ꯖꯦꯅꯦ
ꯑꯗ‌ꯣ ꯑꯩꯗꯤ ꯌꯨꯝ ꯄꯥꯟꯗꯔꯁꯨ
ꯀꯂꯩꯕ ꯑꯗꯨꯗꯤ ꯌꯥꯝ ꯀꯥꯏ
ꯅꯪ ꯆꯍꯤ ꯀꯌꯥꯒꯨꯝꯕ ꯁꯨꯔꯒꯦ
ꯑꯩꯕꯨꯔ‌
ꯎꯝ ꯅꯪꯅ ꯍꯜꯂ‌ꯦ
ꯍꯥ
ꯅꯪꯅ ꯍꯜꯂꯦꯕ
ꯀꯌꯥꯔ
ꯑꯩ ꯇ꯭ꯋꯦꯟꯇꯤ ꯐꯣꯔ ꯇ꯭ꯋꯦꯟꯇꯤ ꯐꯥꯏꯚ ꯗꯨꯃꯥꯏ ꯂꯩ
ꯋꯥꯏꯗꯥ
ꯅꯪꯅ ꯏꯆꯦ ꯀꯧꯔꯛꯀ
ꯀꯔꯤ ꯇꯨ ꯀꯥꯏꯗꯩꯅ‌ꯣ
ꯑꯥ ꯑꯁ ꯇꯧꯐꯝ ꯈꯪꯗ꯭ꯔꯦ ꯌꯨꯝ ꯍꯜꯂꯛꯄꯒ ꯆꯤꯛꯄꯗꯣ ꯌꯥꯗ꯭ꯔꯦ
ꯍꯧꯖꯤꯛꯀꯥꯟꯁꯦ ꯌꯨꯝ ꯑꯣ ꯍꯧꯖꯤꯛꯀꯥꯟꯁꯦ ꯌꯨꯝ ꯄꯥꯟꯕꯖꯨ ꯐꯖꯅ ꯌꯦꯡꯉꯒ ꯄꯥꯟ ꯄꯥꯟ ꯑꯣꯏꯅ ꯅꯨꯄꯤꯁꯤꯡꯁꯨ
ꯎꯝ
ꯅꯠꯇ꯭ꯔꯗꯤ ꯅꯨꯄꯥꯅ ꯅꯣꯏ ꯅ‌ꯣꯏꯕꯨ ꯂꯨꯅ ꯇꯧ ꯗꯔꯗꯤ ꯅꯣꯏꯁꯨ ꯋꯥꯒꯅꯤ ꯑꯗꯨꯒꯅꯤꯅ ꯅꯪꯕꯨ ꯇꯁ‌ꯦꯡ ꯅꯪꯕꯨ ꯇꯁꯦꯡꯅ ꯅꯨꯡꯁꯤꯕ ꯅꯪꯕꯨ ꯇꯁꯦꯡꯅ ꯑꯗꯨꯝ ꯁꯦꯕꯥ ꯇꯧꯕ ꯗꯣꯏꯔ ꯑꯗꯨꯕꯨ ꯍꯧꯖꯤꯛꯀꯥꯟꯁꯦ
ꯍꯣꯏ
ꯅꯪꯕꯨ ꯆꯠꯁ‌ꯦꯡꯅ ꯅꯨꯡꯁꯤꯕ ꯑꯗꯨꯒꯨꯝꯕ
ꯖꯔꯝꯅꯤꯗ ꯍ‌ꯦꯍ‌ꯦ ꯃꯗꯨꯒꯤꯗꯤ ꯊꯣꯏꯗꯣꯛꯅ ꯈꯟꯗ꯭ꯔꯦ
ꯅ‌ꯣꯏ ꯅꯣꯏꯅ ꯐꯖꯥꯅ ꯂꯥꯏ ꯍꯥꯏꯕꯗꯤꯀꯣ ꯑꯗꯨꯝ ꯐꯪꯒꯅꯤꯗ ꯅꯨꯄꯥ ꯅꯨꯄꯥꯒꯁꯨ ꯂꯩꯒꯅꯤ ꯅꯨ ꯄꯤꯕꯁꯨ ꯂꯩꯒꯅꯤ ꯑꯗꯨꯝ ꯑꯩꯈꯣꯏꯅ ꯇꯁꯦꯡꯅ ꯃꯤ ꯆꯝꯕ ꯑꯗꯨ ꯑꯗꯨꯝ ꯂꯩꯔꯒꯦ ꯑꯗꯨꯝ ꯂꯩꯔꯗꯤꯀꯣ ꯑꯈꯣꯏ ꯑꯆꯣꯟꯅ ꯎꯝꯝ
ꯎꯝ ꯑꯗꯨ ꯑꯗꯨꯝ ꯒ꯭ꯌꯥꯟ ꯇꯥꯏꯗ ꯏꯁꯣꯔꯒꯤ ꯈꯨꯠꯁꯦꯝ ꯍꯥꯏꯅ ꯏꯁꯣꯔꯅ ꯄꯤꯕ ꯏꯁ ꯒꯣꯗꯁ ꯄ꯭ꯂꯥꯟ ꯒ ꯌꯥꯝ ꯍꯥꯏꯕꯗꯨꯅꯤꯅ
ꯎꯝ ꯎꯝ ꯑꯗꯨꯅꯤꯗ ꯑꯩꯈꯣꯏꯒꯤ ꯄꯨꯟꯁꯤꯁ‌ꯦ ꯅꯣꯏꯕꯨꯗꯤ ꯐꯕꯗꯤ ꯐꯩ ꯅꯣꯏ ꯒꯤ ꯄꯨꯟꯁꯤ
ꯎꯝ ꯉꯁꯤꯗꯤ ꯀꯗꯥꯏ ꯀꯗꯥꯏ ꯆꯠꯄ꯭ꯔ
ꯉꯁꯤꯁꯦ ꯑꯩ ꯑꯁ ꯑꯗꯨꯝ ꯍꯣꯁꯄꯤꯇꯥꯜ ꯍꯧꯖꯤꯛ ꯂꯥꯛꯏ ꯑꯗꯨꯝꯒ ꯑꯗꯨꯝ ꯕꯤꯁꯁꯨꯨ ꯆꯥꯛꯂꯦ ꯍꯧꯖꯤꯛꯁꯦ
ꯎꯝ
ꯑꯗꯨꯝ ꯇꯕꯅꯤꯅ ꯑ
ꯎꯝ
ꯊꯕꯛ ꯆꯠꯇ꯭ꯔꯗꯤ ꯑꯗꯨꯝ ꯂꯩꯕ
ꯎꯝ ꯀꯔꯤ ꯗ꯭ꯔꯥꯏꯞ ꯑꯣꯏꯕ꯭ꯔꯣꯀꯣ
ꯑꯩꯈꯣꯏꯗ
ꯑꯥ ꯑꯁ ꯍꯧꯖꯤꯛ ꯀꯥꯟꯗꯤ ꯅꯨꯡꯁꯤꯁꯦ ꯁꯥꯕꯅꯥꯀꫭ
ꯍꯣꯏ
ꯈꯨꯨꯁ ꯑꯃ ꯑ ꯂꯩꯕ ꯉꯝꯗꯦ ꯅꯨꯡꯁꯥ ꯑꯃꯗ ꯊꯥꯟ ꯀꯌꯥ ꯃ
ꯇꯨꯝꯔꯤꯕ꯭ꯔꯣ ꯍꯟꯉꯥꯁꯤ ꯄꯨꯡ ꯑꯩꯁꯦ ꯍꯧꯖꯤꯛ ꯄꯨꯡ ꯅꯥꯏꯟꯗ ꯍꯟꯒꯗꯧꯅꯤ
ꯎꯝ
ꯄꯨꯡ ꯅꯥꯏꯅ ꯍꯟꯒꯗꯧꯕꯅꯤ ꯑꯩꯒꯤ ꯍꯨꯏ ꯌꯥꯝ ꯅꯥꯕꯒꯤꯀꯣ ꯑꯗꯨꯒ ꯗ꯭ꯔꯤꯛꯁ ꯊꯝꯂꯒ ꯍꯧꯖꯤꯛ ꯑꯩꯅ ꯃꯣꯏꯒ ꯁꯤ ꯁꯤꯦ ꯁꯤ ꯍꯣꯁꯄꯤꯇꯥꯜꯁꯦ ꯌꯥꯝ ꯆꯥꯎꯕꯀꯣ ꯑꯗꯨꯒ ꯍꯨꯏ ꯍꯨꯏ ꯌꯥꯝ ꯂꯩꯌꯦ ꯗꯨꯒ ꯍꯨꯏꯗꯨ ꯌꯦꯡꯕꯅꯦ
ꯎꯝ ꯑ ꯑꯍꯨ ꯑꯍꯨ ꯌꯥꯔꯦ ꯅꯥꯇꯣꯟ ꯐꯨꯟꯒꯠ ꯂꯛꯄꯗ ꯃꯔꯔꯦꯡ ꯃꯔꯦꯡ ꯃꯔꯦꯡ ꯆꯠꯂ ꯂꯩꯔꯦ ꯑꯥ ꯉꯁꯤ ꯑꯌꯨꯛꯇꯤ ꯀꯔꯤ ꯃꯊꯦꯜ ꯆꯥꯒꯦ
ꯉꯁꯤꯁꯦ ꯑꯈꯣꯏꯁꯦ ꯑꫭꯎꯁꯥ ꯁꯥꯁꯦꯔꯥꯅ ꯗꯨꯝ ꯈꯟꯕꯅꯦ ꯂꯩꯕꯅꯦ ꯑꫭꯛꯁꯥ ꯊꯣꯡꯔꯒ ꯆꯥꯁꯤꯔꯥ ꯅꯪ ꯅꯪꯗꯤ ꯆꯥꯕ꯭ꯔ ꯑꯣꯛꯁꯥ
ꯝꯑꯥ
ꯍꯥ ꯑꯣꯛꯁꯥꯗꯣ ꯊꯣꯡꯉꯒ ꯃꯊꯟꯅ ꯃꯣꯏ ꯄꯥꯏꯔꯛꯀꯦ ꯈꯔ ꯆꯥꯃꯤꯟꯅꯁꯦ ꯈꯔ ꯆꯥꯃꯤꯟꯅꯁꯦ ꯄꯥꯏꯔ ꯂꯥꯛꯀꯦꯕ ꯊꯣꯡꯉꯝꯃꯣꯕ
ꯍꯦ ꯍꯦ ꯍꯦ ꯍꯦ ꯍꯦ ꯏꯈꯣꯏ ꯑꯗꯨ ꯑꯈꯣꯏ ꯑꯗꯨꯒꯨꯝꯕ ꯄꯥꯏꯗꯦ ꯀꯩ ꯃꯔꯨꯛꯆꯤꯡꯖꯦ ꯄꯥꯏꯕꯗꯤ ꯂꯥꯏ ꯑꯗꯣ ꯑꯩꯗꯤ ꯄꯥꯏꯗꯕ ꯑꯗꯨꯒꯨꯝꯕ ꯗꯤ
ꯅꯠꯇꯦꯗ ꯑꯩꯅ ꯍꯥꯏꯕꯗꯤ ꯅꯪꯅ ꯑꯣꯛ ꯊꯣꯡꯒꯅꯤ ꯍꯥꯏꯕꯗꯣ
ꯑꯣꯏ ꯀꯩ
ꯂꯩꯔꯝꯃꯣ ꯑꯩ ꯄꯥꯏꯔꯒ ꯂꯥꯛꯀꯦ ꯑꯩꯁꯨ ꯈꯔ ꯆꯥꯕ ꯌꯥꯎꯖꯒꯦ
ꯍꯣꯏ ꯍꯣꯏ ꯑꯗꯨꯝ ꯂꯥꯛꯑꯣ ꯁꯣꯏꯗꯅ ꯂꯥꯛꯑꯣ ꯑꯩꯆꯨ ꯉꯥꯏ ꯑꯩꯆꯨ ꯉꯥꯏꯕꯤꯒꯦ
ꯎꯝ ꯂꯥꯏꯔꯝꯃꯣ ꯅꯣꯏ ꯊꯣꯡꯒꯥꯜꯗ ꯍꯨꯏꯁ ꯂꯥꯎꯅ ꯥꯄꯥꯏꯔ ꯂꯥꯀꯦ
ꯑ ꯍꯣꯏ ꯑꯩꯁꯨ ꯉꯥꯏꯕꯤꯒꯦ ꯅꯪꯕꯨ ꯑꯗꯨꯝ ꯐꯝꯔꯒ ꯂꯧꯁꯤꯟꯕꯤꯔꯒ ꯉꯥꯏꯕꯤꯒꯦ
ꯉꯥꯏꯕꯤꯒꯦ ꯉꯥꯏꯕꯤꯒꯦ ꯏꯆꯦꯕꯨ
ꯉꯥꯏꯔꯝꯗ꯭ꯔꯗꯤ ꯑꯩ ꯍꯟꯈꯤꯗꯣꯏꯅꯤꯀꯣ
ꯍꯂꯦ ꯅꯪꯅ ꯂꯥꯛꯄ ꯃꯇꯝꯅꯤ ꯍꯨꯖꯤꯛ ꯑꯩꯅ ꯅꯨꯡꯁꯤꯔꯒ ꯉꯥꯏꯕꯁꯦ ꯌꯥꯝ ꯍꯔꯥꯎꯅ